ꯍꯜꯂꯣ ꯎꯝ ꯉꯁꯤꯁꯤꯕꯨ ꯀꯃꯥꯏ ꯀꯃꯥꯏ ꯇꯧꯈꯤꯒꯦ
ꯆ‌ꯦ ꯑꯗꯨꯝ ꯅꯨꯡꯉꯥꯏꯔ ꯍꯥꯏꯇꯥꯔꯦ ꯗꯅ
ꯑꯩꯖꯨ ꯄꯥꯡꯂꯩ ꯂꯩꯔꯤꯗ ꯅꯣꯏꯒꯤ ꯉꯁꯤ ꯁꯤꯕꯨ ꯀꯃꯥꯏꯅ ꯇꯧꯔꯤꯒꯦ ꯅꯪ ꯍꯤꯡꯒꯣꯜꯗ ꯆꯠꯂꯤ ꯈꯣꯠꯂꯤ ꯉꯁꯥꯏ ꯑꯩꯅ ꯑꯩꯈꯣꯏꯔꯣꯝꯗ ꯂꯥꯛꯑꯣ ꯍꯥꯏꯕꯗꯣ ꯍꯤꯒ‌ꯣꯟ ꯆꯠꯅꯤ ꯀꯥꯏꯅ ꯆꯠꯈꯤꯕꯗꯨꯕꯣ ꯀꯩꯗꯧꯔꯤꯅꯣ ꯍꯤꯒ‌ꯣꯟꯗ
ꯑ ꯑꯩꯖ‌ꯦ ꯀꯩꯅꯣ ꯇꯧꯒꯦ ꯇꯧꯕ ꯑ ꯃꯪꯒ꯭ꯔꯥ ꯑꯉꯥꯡꯕꯗꯣ ꯏꯆꯦ ꯈꯪꯉꯤꯗꯅ ꯑꯗꯨꯗꯣ ꯈꯔ ꯊꯥꯖꯤꯔꯅ ꯇꯧꯕ ꯍꯧꯖꯤꯛꯀꯥꯟꯖ‌ꯦ ꯃꯪꯒ꯭ꯔꯥ ꯑꯉꯥꯡꯕꯖ‌ꯦ ꯃꯪꯒ꯭ꯔꯥ ꯉꯥꯡꯕꯒ ꯕꯤꯔꯨꯠꯀꯖ ꯌꯥꯝ ꯇꯥꯡꯉꯦꯕ ꯑꯗꯨꯒꯤ ꯑꯗꯨꯃꯥꯏꯅ ꯇꯥꯡꯉꯤꯉꯥꯏꯁꯤꯗ ꯑꯩꯈꯣꯏ ꯁꯣ ꯑꯩꯅꯁꯨ ꯈꯔ ꯑꯩꯅ ꯄꯨꯊꯣꯛꯄ ꯉꯝꯃꯗꯤ ꯑꯩꯉꯣꯟꯗ ꯁꯦꯟꯗꯣꯡꯁꯨ ꯈꯔ ꯐꯪꯉꯤꯗꯅ
ꯎꯝ
ꯑꯗꯨꯒꯤ ꯑꯩꯅ ꯊꯥꯕ ꯌꯥꯕ ꯑꯗꯨꯒꯤ ꯕꯤꯔꯨꯠꯀ ꯃꯪꯒ꯭ꯔꯥ ꯑꯉꯥꯡꯕꯗ ꯊꯥꯖꯤꯔꯅ ꯐꯥꯝꯗ ꯆꯠꯂꯨꯕꯅꯤꯗ ꯑꯗꯨ ꯏꯆ‌ꯦ ꯑ ꯏꯆꯦ ꯍꯣꯏꯖ‌ꯦ ꯍꯥꯟꯅ ꯊꯥꯒ꯭ꯔꯒꯨꯝ ꯇꯧꯗꯥꯏꯅꯦ ꯑꯗꯨꯕ‌ꯣ
ꯑꯁ ꯊꯥꯗꯤ ꯊꯥꯒꯔꯝꯅꯦ ꯑꯩ ꯊꯣꯏꯗꯣꯛꯅ ꯈꯪꯗꯦꯗ ꯈ‌‌ꯣ ꯃꯥ ꯑꯣꯏꯅ ꯊꯥꯕꯅꯤꯅ ꯑꯩ ꯌꯦꯡꯖꯜꯂꯨꯗꯦꯕ
ꯎꯝ ꯑꯩꯅ ꯈꯜꯂꯤꯖꯤꯅ ꯑꯃꯨꯛ ꯊꯥꯈ꯭ꯔꯕꯅꯤꯅ ꯃꯥꯁꯦ ꯃꯪꯒ꯭ꯔꯥ ꯑꯉꯥꯡ ꯃꯪꯒ꯭ꯔꯥ ꯑꯉꯧꯕꯗꯨꯒ ꯀꯃꯥꯏꯅ ꯀꯩꯀꯩꯗ ꯈꯦꯠꯅꯕꯖꯥꯠꯅꯣꯗꯣ ꯈꯪꯅꯤꯡꯕ ꯍꯥꯏꯗꯤ ꯃꯥꯒꯤ ꯊꯥꯕ ꯑꯗꯒꯤ ꯊꯣꯛꯄ ꯀꯩꯀꯥꯗꯣ ꯀꯔꯝꯕꯅꯤ ꯍꯦꯟꯕ ꯖꯥꯅꯣꯅ
ꯑꯗꯨꯗꯤ ꯑꯩꯗꯤ ꯈꯪꯗꯤꯌꯦ ꯐꯖꯅ ꯑꯗꯣ ꯑꯩ ꯋꯥꯈꯜꯗꯗꯤ ꯑꯉꯥꯡꯕꯗꯨꯅꯗꯤ ꯀꯩꯅꯣ ꯇꯧꯗꯧ ꯃꯥꯜꯂꯦ ꯍꯥꯏꯗꯤ ꯑꯉꯥꯡꯕꯗꯨꯗꯤ ꯑꯩꯈꯣꯏꯒꯤ ꯐꯩꯗꯣꯝ ꯅꯥꯏꯅ ꯊꯥꯕ ꯊꯥꯕꯒꯨꯝ ꯇꯧꯕꯅꯦꯕ ꯉꯍꯥꯃꯨꯛ ꯑꯩꯈꯣꯏꯒꯤ ꯊꯥꯕꯗꯣ ꯑꯂꯨ ꯑꯥꯂꯨ ꯃꯈꯥꯗ ꯑꯂꯨ ꯇꯥꯟꯕꯗꯣ
ꯑ
ꯑꯗꯨꯃꯥꯏꯅ ꯃꯇꯨꯝ ꯃꯇꯨꯝꯒ ꯄꯥꯜꯂꯝꯕꯅꯦꯕ ꯍꯥꯏꯗꯤ ꯑꯩꯈꯣꯏ ꯐꯩꯗꯣꯝꯖꯤꯗ ꯃꯥꯒꯤ ꯃꯪꯒ꯭ꯔꯥ ꯉꯥꯡꯕꯗꯨꯒꯤ ꯄꯥꯝꯕꯤꯁꯤꯡꯗ‌ꯣ ꯊꯥꯒ꯭ꯔꯦꯗꯅ
ꯑꯥ
ꯑꯗꯨꯒ ꯑꯩꯈꯣꯏꯒꯤ ꯊꯥꯒ꯭ꯔꯒ ꯊꯥꯕꯖꯤꯅ ꯑꯩꯈꯣꯏꯒꯤ ꯅꯣꯡ ꯁꯨꯝ ꯀꯥꯟꯒꯤ ꯅꯣꯡꯒ ꯈꯔ ꯈꯔ ꯇꯥꯕ ꯖꯒꯥ ꯃꯇꯝꯁꯤꯗ ꯊꯥꯈ꯭ꯔꯒ ꯑ ꯑꯩꯈꯣꯏꯒꯤ ꯇꯔꯛꯄꯣꯟ ꯃꯇꯝꯗꯣ ꯑꯗꯨꯋꯥꯏꯗ ꯇꯥꯜꯂꯦꯕ ꯑꯩꯈꯣꯏꯒꯤꯗꯤ ꯃꯤ ꯑꯇꯩꯒꯤꯗꯤ ꯀꯃꯥꯏ ꯇꯧꯕꯅꯣ ꯈꯪꯗꯦꯕꯀꯣ ꯑꯗꯨ ꯃꯇꯝꯗ ꯑꯣꯏꯅ ꯇꯥꯜꯂꯦꯕ ꯑꯩꯈꯣꯏꯒꯤꯗꯤ ꯑꯗꯨ ꯄꯩꯁꯥꯗꯣ ꯌꯥꯝ ꯐꯪꯍꯧꯋꯦ ꯍꯥꯏꯗꯤ ꯇꯔꯄ‌‌ꯣꯟ ꯃꯇꯝꯗꯗꯤ ꯃꯪꯒ꯭ꯔꯥꯗꯣ ꯂꯥꯏꯒꯤ ꯃꯌꯥꯝ ꯇꯥꯡ ꯇꯥꯡ ꯂꯩꯅꯗ꯭ꯔꯥ ꯑꯗꯨꯅꯤꯅ
ꯑꯗꯨꯒꯤ ꯅꯪꯖꯨ ꯍꯧꯖꯤꯛ ꯊꯥꯔꯗꯤ ꯑꯗꯨ ꯃꯇꯝꯗ ꯇꯥꯡꯅ ꯌꯣꯟ ꯌꯥꯅꯤꯌꯦ ꯑꯗꯨꯃꯥꯏꯅ ꯇꯧꯔꯗꯤ
ꯑꯗꯨꯅꯦ ꯑꯩꯅ ꯈꯜꯂꯤꯖ‌ꯦ ꯑꯗꯨꯃꯥꯏꯅ ꯃꯪꯒ꯭ꯔꯥ ꯑꯉꯥꯡꯕꯗ‌ꯣ ꯊꯥꯒꯦꯅ ꯇꯧꯕ ꯍꯥꯏꯗꯤ ꯊꯥꯕ ꯃꯇꯝ ꯑꯣꯏꯔꯤꯉꯩꯖꯤꯗ ꯊꯥꯍꯧꯗ꯭ꯔꯗꯤ ꯑꯃꯨꯛ ꯁꯦꯟꯗꯣꯡꯗꯣ ꯍꯌꯦꯡ ꯁꯦꯟꯗꯣꯡ ꯇꯥꯟꯗꯣꯔꯤꯕꯅꯤꯅꯅꯦ
ꯎꯝ
ꯊꯥꯎꯔꯒ ꯊꯥꯕꯨ ꯊꯥꯔꯒꯤ ꯃꯍꯩ ꯆꯥꯕꯁꯤꯗꯤ ꯑꯗꯨꯝ ꯍꯧꯅ ꯁꯥꯥꯅ‌ꯦꯕ ꯑꯗꯨꯒꯤ ꯑꯩꯖꯨ ꯊꯥꯖꯤꯟꯒꯦꯅ ꯈꯟꯕ ꯑꯗꯨꯒꯤ ꯉꯁꯥꯏ ꯐꯥꯔꯝꯗ ꯆꯠ ꯑꯗꯣ ꯏꯆꯦꯗ ꯑꯩ ꯐꯥꯝ ꯆꯠꯂꯨꯒꯦ ꯍꯣꯔꯦꯟ ꯍꯜꯂꯛꯑꯒ ꯇꯧꯒꯦ ꯈꯣꯠꯀꯦꯅ ꯍꯥꯏꯅꯕ ꯑꯗꯨꯅ‌ꯦ ꯏꯆ‌ꯦꯗꯨꯅ ꯉꯁꯥꯏ ꯐꯣꯟ ꯇꯧꯔꯛꯑꯝꯃꯤꯗꯨꯕꯨ ꯀꯩ ꯍꯥꯏꯒꯦ ꯀꯩ ꯂꯩꯒꯦ ꯉꯁꯥꯏ ꯁꯨꯝ ꯐꯣꯟ ꯇꯧꯔꯦ ꯁꯨꯝ ꯇꯧꯔꯛꯏꯔ ꯅꯠꯇ꯭ꯔꯒ ꯀꯩ ꯂꯩꯒꯦ
ꯑꯣ ꯑꯩꯈꯣꯏꯒꯤ ꯀꯩꯅꯣ ꯈꯔ ꯇꯧꯔꯤ ꯉꯥ ꯈꯔ ꯐꯥꯕꯅꯦ ꯄꯨꯈ꯭ꯔꯤꯗꯒꯤ ꯑꯗꯨꯒꯤ ꯅꯣꯏꯒꯤꯁꯨ ꯆꯥꯅꯕ ꯈꯔ ꯂꯧ ꯂꯥꯎ ꯍꯥꯏꯒ‌ꯦ ꯇꯧꯕꯅꯦ ꯑꯩꯈꯣꯏ ꯊꯤꯂꯛꯇꯧꯗꯨꯁꯨ ꯒꯥꯔꯤ ꯑꯩꯈꯣꯏꯗꯨꯁꯨ ꯌꯥꯗ ꯂꯩꯔ‌ꯦ ꯅꯤꯅ ꯂꯥꯛꯄꯗꯣ ꯐꯔꯛ ꯇꯥꯏꯌꯦꯕ
ꯑꯗꯨꯏ ꯈꯔ ꯂꯧꯎ ꯂꯥꯛꯑꯣꯅ ꯍꯥꯏꯒꯦꯅ ꯇꯧꯔꯛꯑꯝꯕꯅꯤꯗ ꯅꯪ ꯌꯥꯝ ꯊꯨꯕ ꯃꯥꯜꯕꯗꯨꯗ ꯃꯊꯪ ꯐꯥꯕꯗ ꯑꯣꯏꯅ ꯄꯤꯔꯒ‌ꯦꯅ ꯈꯥꯛꯇ꯭ꯔꯦ
ꯑꯣ ꯐꯔꯦ ꯑꯗꯨ ꯏꯆꯦ ꯑꯗꯨ ꯊꯕꯛꯁꯨ ꯆꯤꯟꯕꯅꯤꯅ ꯑꯗꯨꯃꯥꯏꯅ ꯂꯥꯛꯄ ꯈꯣꯠꯄꯗꯣ ꯐꯔꯛ ꯇꯥꯈꯤꯕꯩꯅꯤꯗ ꯃꯊꯪ ꯐꯥꯕꯗ ꯍꯦꯛ ꯂꯧꯔ ꯂꯣꯏꯔꯦ ꯑꯗꯨꯕꯨꯗꯤ
ꯎꯝ ꯅꯪ ꯀꯩꯅꯣ ꯇꯧꯕ ꯑ ꯃꯪꯒ꯭ꯔꯥꯗꯣ ꯀꯌꯥꯝ ꯊꯥꯒꯦꯅ ꯈꯜꯂꯤꯅꯣ
ꯃꯪꯒ꯭ꯔꯥꯖ‌ꯦ ꯑꯩꯅ ꯈꯜꯂꯤꯖ‌ꯦ ꯕꯤꯠꯔꯨꯠꯁꯨ ꯊꯥꯅꯤꯡꯕ ꯑꯗꯨꯒ ꯕꯤꯔꯨꯠ ꯁꯨ ꯑꯗꯨꯝ ꯇꯥꯡꯉꯦꯕ ꯕꯖꯥꯔ ꯍꯥꯏꯗꯤ ꯃꯥꯔꯀꯦꯠꯇ ꯑꯗꯨꯒꯤ ꯑꯩꯅ ꯀꯦꯖꯤꯗ ꯁꯤꯛꯁꯇꯤ ꯁꯕꯦꯟꯇꯤ ꯑꯩꯠꯇꯤ ꯃꯨꯛ ꯄꯤꯔꯝꯗꯣꯏ ꯃꯥꯜꯂꯦ
ꯑꯣ ꯑꯗꯨꯝ ꯇꯥꯡꯉꯦꯅꯦꯀꯣ ꯑꯗꯒꯤ ꯃꯥꯗꯤ ꯋꯦꯠ ꯁꯨ ꯌꯥꯝ ꯂꯩꯕꯅꯦ ꯍꯥꯏꯗꯤ ꯃꯁꯥꯗꯣ ꯀꯤꯖꯤ ꯀꯦꯖꯤ ꯑꯃꯒꯁꯦ ꯑꯦ ꯅꯠꯇ꯭ꯔꯒ ꯆꯥꯎꯔꯗꯤ
ꯍꯣꯏ ꯍꯣꯏ ꯑꯗꯨꯃꯥꯏꯅ ꯑꯗꯨꯒꯤ ꯑꯩꯗꯣ ꯑ ꯍꯣꯏ ꯑꯗꯨꯒꯤ ꯑꯩꯖꯨ ꯊꯥꯒꯦꯅ ꯈꯟꯕ ꯑꯗꯨꯃꯥꯏꯅ ꯊꯥꯔꯒ ꯁꯦꯟꯗꯣꯡꯗꯣ ꯇꯥꯟꯒꯦꯅ ꯑꯗꯨꯏꯅꯤꯗ ꯌꯥꯝꯗꯦꯗ ꯀꯩꯅꯣ ꯂꯧ ꯂꯧꯗ ꯍꯥꯏꯔꯒꯅ ꯄꯔꯤ ꯑꯍꯨꯝꯃꯨꯛꯅꯤꯗ
ꯁꯨꯗꯤ ꯅꯪꯗꯤ ꯄꯩꯁꯥꯁꯦ ꯐꯖꯅ ꯈꯣꯝꯒꯠꯀꯦ ꯈꯜꯂꯦꯅꯦ
ꯍꯣꯏ ꯈꯣꯝꯕ ꯌꯥꯏꯉꯥꯏ ꯈꯣꯝꯍꯧꯔꯗꯝꯅꯤ ꯁꯤꯃꯤ ꯑꯩꯈꯣꯏꯒꯤꯗꯤ ꯁꯤꯗꯩ ꯈꯣꯝꯗꯅ ꯀꯥꯏꯗꯩ ꯈꯣꯝꯃꯨꯅꯤ ꯑꯗꯨꯅ ꯁꯤꯃꯤ ꯑꯣꯏꯕꯅꯤꯅ ꯁꯤꯒꯨꯝꯕꯁꯤꯗꯩ ꯈꯣꯝꯗ꯭ꯔꯒꯗꯤ ꯈꯣꯕꯝ ꯂꯩꯇꯕꯅꯤꯅ ꯑꯩꯈꯣꯏꯒꯤꯗꯤ ꯁꯨꯃꯥꯏꯅ ꯑꯗꯨꯅꯤꯖ‌ꯦ ꯑꯩꯅ ꯈꯜꯂꯤꯁꯦ ꯑꯗꯨꯃꯥꯏꯅ ꯊꯥꯔꯒ ꯑꯩꯅ ꯈꯜꯂꯤꯖ‌ꯦ ꯑꯗꯨꯃꯥꯏꯅ ꯊꯥꯔꯦꯗꯅ ꯑꯗꯨꯒ ꯃꯥꯒꯤ ꯃꯥꯅ ꯍꯥꯏ ꯒꯤ ꯃꯪꯒ꯭ꯔꯥ ꯇꯥꯟꯈꯤꯕꯩ ꯃꯅꯥ ꯃꯌꯥꯝ ꯂꯩꯅꯦꯕ
ꯎꯝ
ꯑꯗꯨꯏ ꯃꯅꯥ ꯃꯌꯥꯝꯗꯨꯅ ꯑꯩꯖ‌ꯦ ꯀꯝꯄꯣꯁ ꯁꯦꯝꯖꯤꯔꯅ ꯑꯃꯨꯛ ꯈꯟꯕ ꯍꯥꯔ ꯃꯊꯪꯒꯤ ꯍꯥꯔ ꯍꯥꯏꯗꯤ ꯀꯩꯅꯣ ꯁꯟ ꯀꯩꯀꯥꯒꯤ ꯃꯊꯤ ꯍꯥꯞꯆꯜꯂꯒ ꯑꯗꯨꯃꯥꯏꯅ ꯑꯗꯨꯒꯤ ꯃꯅꯥꯖ‌ꯦ ꯄꯨꯝꯍꯜꯂꯒ ꯀꯝꯄꯣꯁ ꯁꯦꯝꯖꯤꯔꯅ ꯈꯟꯕ
ꯎꯝ
ꯑꯗꯨ ꯁꯦꯝꯃꯒ ꯑꯃꯥꯏꯅ ꯃꯊꯪꯒꯤ ꯍꯥꯔ ꯍꯥꯏꯗꯤ ꯑꯩꯈꯣꯏꯒꯤ ꯀꯦꯃꯤꯀꯦꯜ ꯐꯔꯇꯤꯂꯥꯏꯖꯔ ꯌꯥꯎꯗꯕꯤꯗ ꯑꯃꯥꯏꯅ ꯍꯥꯔ ꯑꯣꯏꯅ ꯑꯩꯈꯣꯏꯒꯤ ꯅꯦꯆꯔꯦꯜꯒꯤ ꯍꯥꯔꯁꯦ ꯑꯣꯏꯅ ꯁꯤꯖꯤꯟꯅꯁꯤꯔꯅ ꯑꯩꯅ ꯈꯟꯕ ꯍꯥꯏꯗꯤ ꯑꯗꯨꯗꯣ ꯑꯗꯨꯃꯥꯏꯅ ꯌꯣꯟꯕ ꯍꯥꯏꯁꯦ ꯃꯤꯅꯁꯨ ꯌꯥꯝ ꯄꯥꯝꯅꯩꯗꯅ ꯍꯧꯖꯤꯛꯀꯥꯟ ꯃꯇꯝꯁꯤꯗꯤ ꯑꯃꯨꯛ ꯍꯥꯏꯗꯤ ꯇꯤꯜ ꯍꯜꯗꯥꯛ ꯂꯣꯏꯅ ꯍꯥꯞꯅꯔꯦ ꯑꯗꯨꯅ ꯃꯤꯁꯤꯡꯁꯦ ꯌꯥꯝ ꯀꯤꯅꯩꯕ ꯂꯩꯕ ꯈꯣꯠꯄ ꯇꯧꯕꯁꯦ ꯑꯗꯨꯅ ꯑꯩꯅ ꯈꯜꯁꯤꯗ ꯑꯗꯨꯃꯥꯏꯅ ꯍꯥꯔꯗꯣ ꯁꯦꯝꯃꯒ ꯁꯤꯖꯤꯟꯅꯔꯒ ꯄꯣꯠ ꯌꯣꯟꯕꯁꯤꯁꯨ ꯍꯧꯖꯤꯛꯁꯦ ꯑꯃꯨꯛ ꯍꯧꯖꯤꯛꯀꯥꯟ ꯄꯣꯠ ꯌꯣꯟꯕꯁꯤꯁꯨ ꯑꯣꯟꯂꯥꯏꯟꯗ ꯂꯣꯏ ꯌꯣꯟꯅꯔꯦ ꯄꯣꯠꯃꯛꯇꯪ ꯑ ꯄꯣꯠ ꯄꯣꯠꯐꯝ ꯡꯇ ꯌꯣꯜꯂꯁꯨ ꯐꯦꯁꯕꯨꯛ ꯀꯨꯝꯕꯗ ꯊꯥꯒꯠꯅꯔꯛꯑꯦ ꯁꯨꯃꯥꯏꯅ ꯂꯩꯔꯦ ꯉꯁꯤꯒꯤ ꯂꯥꯛꯑꯣ ꯈꯣꯠꯂꯣ ꯑꯗꯨꯃꯥꯏꯅ ꯑꯗꯨꯃꯥꯏꯅ ꯇꯧꯗꯅ ꯑꯩꯁꯨ ꯍꯥꯏꯗꯤ ꯈꯔ ꯑꯗꯨꯃꯥꯏꯅ ꯁꯣꯁꯦꯜ ꯃꯦꯗꯤꯌꯥꯒꯨꯝꯕ ꯁꯤꯖꯤꯟꯅꯔꯒ ꯄꯣꯠꯁꯦ ꯍꯌꯦꯡ ꯂꯣꯛ ꯃꯇꯨꯡꯗꯤ ꯌꯣꯟꯁꯦꯔꯅ ꯈꯟꯕ
ꯌꯥꯏꯌꯦ ꯌꯥꯏ
ꯑꯗꯨꯃꯥꯏꯅ ꯑꯩꯁꯨ ꯈꯜꯂꯤꯕ ꯏꯆꯦ ꯑꯗꯨꯅꯦ ꯏꯆꯦ ꯑꯁꯤꯗꯤ ꯀꯩ ꯃꯊꯦꯜ ꯆꯥꯕꯤꯔꯒꯦ
ꯑꯁ ꯑꯩꯈꯣꯏꯒꯤꯗꯤ ꯀꯩꯅꯣ ꯆꯥꯏꯌꯦ ꯏꯔꯣꯝꯕ ꯆꯥꯏꯌꯦ ꯑꯩꯈꯣꯏ ꯃꯥꯅ ꯌꯣꯡꯆꯥꯛꯇꯣ ꯏꯔꯣꯜꯂꯒ
ꯉꯁꯥꯏꯒꯤ ꯐꯥꯈꯤꯕ ꯉꯥꯗꯨꯅ ꯉꯧꯔꯦ
ꯉꯁꯥꯏ ꯐꯥꯕ ꯉꯥꯗꯨꯅ ꯉꯧꯔꯦ ꯑꯩꯅꯗꯤ ꯊꯣꯡꯉ ꯆꯥꯅꯤꯡꯕꯨꯅꯦ ꯑꯗꯣ ꯃꯣꯏ ꯊꯣꯡꯕ ꯆꯥꯅꯤꯡꯗꯦꯌꯦ ꯑꯗꯣ ꯍꯧꯖꯤꯛ ꯅꯨꯡꯗꯥꯡꯒꯤꯗꯤ ꯑꯩꯅ ꯊꯣꯡꯒꯗꯕꯅꯤ ꯑꯩꯅ ꯈꯔ ꯉꯥ ꯑꯃ ꯑꯃꯕꯨ ꯀꯥꯡꯪꯕꯤ ꯉꯥꯗꯣ ꯀꯞꯇꯣ ꯑꯩꯅ ꯑꯆꯧꯕ ꯀꯦ ꯖꯤ ꯑꯍꯨꯝꯒ ꯇꯥꯕ ꯑꯃ ꯌꯥꯎꯔꯛꯑꯦꯕ ꯑꯁ ꯑꯗꯨꯗꯤ ꯁꯤ ꯗꯤ ꯌꯣꯟꯊꯣꯛꯄ ꯌꯥꯔꯔꯣꯏ ꯑꯩ ꯆꯥꯔꯗꯕꯅꯦꯅ ꯑꯩꯅ ꯂꯧꯍꯧꯔꯦ ꯏꯁ ꯑꯗꯨꯒꯤ ꯂꯧꯍꯧꯕ ꯗꯅꯦ ꯂꯂꯣꯟꯕꯤꯒꯅꯦ ꯎ ꯐꯨꯠꯅꯗꯤ ꯑꯦꯛꯇ ꯈꯥꯏ ꯂꯂꯣꯟꯕꯤꯗꯨꯅꯅꯦ ꯑꯁ ꯀꯞꯇꯨꯗꯤ ꯃꯤꯅꯦ ꯌꯥꯝ ꯄꯥꯝꯅꯕꯅꯤꯅ ꯃꯥꯗꯤ ꯐꯖꯅ ꯁꯤꯠꯂꯅꯤ ꯁꯤꯅꯤ ꯃꯥ ꯈꯟꯖꯔꯤꯁꯦ ꯃꯥ ꯂꯧꯖꯔꯒꯦꯅ ꯑꯗꯨꯒ ꯑꯩꯁꯨꯅꯦ ꯑꯩꯁꯨ ꯅꯍꯥꯟꯗꯒꯤ ꯑꯗꯨꯗꯣ ꯆꯥꯅꯤꯡꯉ ꯂꯩꯔꯝꯕ ꯑꯦ ꯇꯥꯕ ꯍ ꯃꯨ ꯂꯧꯕꯅꯤ ꯏꯕꯥꯅꯤꯅ ꯍꯦꯛꯇ ꯉꯥꯡꯊꯠꯅꯕꯅꯤ ꯃꯥꯅ ꯄꯨꯅꯤꯡꯕ ꯑꯩꯅ ꯄꯨꯍꯟꯅꯤꯡꯗꯕ
ꯏꯆꯦꯅ ꯊꯣꯡꯕ ꯏꯆꯦꯅ ꯊꯣꯡꯕ ꯉꯥꯗꯣ ꯌꯥꯝ ꯍꯥꯎꯕꯅꯤꯅꯦ
ꯑꯁ ꯑꯗꯨꯅꯤꯅꯦ ꯑꯗꯨꯃꯥꯏꯅ ꯑꯝꯇꯪ ꯍꯥꯎꯅ ꯊꯣꯡꯉ ꯆꯥꯊꯣꯛꯀꯦ ꯁꯤꯅꯦ ꯑꯩꯅ ꯈꯜꯂꯤꯁꯦ
ꯍꯣꯏ ꯑꯗꯨꯅꯦ ꯌꯥꯝꯅ ꯍꯥꯎꯕꯅꯤ ꯏꯖꯦꯅ ꯊꯣꯡꯕꯗꯣ
ꯑꯗꯨꯅꯦ ꯑꯗꯣ ꯃꯊꯪ ꯉꯥ ꯐꯥꯕꯗ ꯂꯥꯛꯑꯣ ꯊꯣꯡ ꯑꯆꯥꯁꯦ
ꯍꯣꯏ ꯍꯣꯏ ꯃꯊꯪ ꯐꯥꯕꯗꯨꯗꯤ ꯑꯩꯁꯨ ꯑꯗꯨꯝ ꯐꯥꯕ ꯌꯥꯎꯗꯣꯏꯅꯤꯗ ꯉꯥ ꯐꯥꯕꯗꯣ ꯌꯥꯝ ꯅꯨꯡꯉꯥꯏꯕꯅꯦꯕ ꯍꯥꯏꯕꯗꯤ ꯃꯥꯗꯤ ꯀꯩꯅꯣ ꯑꯃꯅꯤꯅꯦ ꯍꯥꯏꯗꯤ ꯂꯩꯈꯣꯝ ꯂꯩꯅꯥꯡ ꯇꯩ ꯍꯥꯏꯕꯒꯤ ꯏꯁꯥꯗ ꯀꯩꯅꯣ ꯇꯧꯕꯗꯣ ꯄꯥꯝꯃꯨꯕ ꯑꯣꯏꯗꯕꯅꯦꯕ
ꯎꯝ
ꯉ ꯐꯕ ꯀꯥꯟꯗ ꯌꯥꯝꯅ ꯍꯣꯏ ꯌꯥꯝ ꯅꯨꯡꯉꯥꯏꯕ ꯐꯥꯕ ꯌꯥꯎꯕ ꯈꯣꯠꯄꯁꯦ ꯌꯥꯝ ꯅꯨꯡꯉꯥꯏꯕꯅꯦꯕ
ꯎꯝ ꯅꯨꯡꯉꯥꯏꯌꯦ ꯅꯨꯡꯉꯥꯏꯌꯦ ꯑꯗꯨꯕꯨꯗꯤ
ꯑ
ꯑꯗꯨꯒꯅꯦ ꯉꯥꯏꯍꯥꯛꯇꯪꯗꯨꯕꯨꯗꯤ ꯅꯨꯡꯉꯥꯏꯕ ꯍꯅꯤꯉꯣ ꯀꯥꯑꯒ ꯀꯥꯈꯠꯂꯛꯑꯗꯤꯅꯦ ꯂꯣꯏꯔꯕꯅꯦꯍꯦ ꯗꯝꯗꯤ ꯄꯨꯔꯥ ꯑꯗꯩ ꯏꯁ ꯂꯥꯏꯍꯧꯒ ꯇꯧꯋꯦ ꯉꯥꯆꯤꯛꯅꯒ ꯊꯤꯟꯂꯨꯕꯒꯤ ꯊꯤꯟꯈꯤꯕꯒꯤꯅꯦ ꯄꯨꯔꯥ ꯂꯣꯏ ꯂꯣꯏꯔꯦ
ꯃꯥꯅꯦ ꯑꯗꯨꯕꯨꯗꯤ
ꯑꯗꯨꯃꯥꯏꯅ ꯇꯧꯋꯦ
ꯏꯆꯦ ꯍꯧꯖꯤꯛꯀꯥꯟꯖꯤꯕꯨ ꯌꯥꯝꯅ ꯍꯥꯏꯗꯤ ꯍꯧꯖꯤꯛꯀꯥꯟꯒꯤ ꯋꯦꯗꯔ ꯑꯗꯩ ꯀ꯭ꯂꯥꯏꯃꯦꯠꯁꯨ ꯂꯣꯏ ꯆꯦꯟꯖ ꯇꯧꯔꯦ ꯁꯥꯖꯨ ꯌꯥꯝ ꯁꯥꯏ ꯑꯗꯨꯅ ꯀꯃꯥꯏ ꯀꯃꯥꯏ ꯃꯇꯝꯖꯦ ꯂꯦꯜꯂꯤꯒꯦ
ꯀꯩꯁꯨ ꯇꯧꯗꯦꯗ ꯁꯥꯕꯕꯨ ꯀꯩꯅꯣ ꯐꯦꯟ ꯊꯥꯔ ꯑꯗꯨꯝ ꯂꯩ ꯀꯩꯅꯣ
ꯏꯁꯤꯡꯁꯨ ꯌꯥꯝꯅ ꯊꯛꯇꯕ ꯗꯔꯀꯥꯔ ꯑꯣꯏ ꯑꯣꯏꯔꯝꯒꯅꯤ ꯌꯥꯝ ꯊꯛꯇꯕ ꯌꯥꯔꯣꯏ ꯑꯗꯒꯤ ꯍꯥꯏꯗꯤ ꯍꯥꯏꯗ꯭ꯔꯦꯠ ꯇꯧꯗ꯭ꯔꯁꯨ ꯑꯃꯨꯛ ꯍꯛꯆꯥꯡ ꯅꯥꯔꯛꯇꯣꯏꯅꯤ ꯑꯗꯨꯅ ꯍꯧꯖꯤꯛꯀꯥꯟꯖꯦ ꯑꯩꯗꯤ ꯑꯁ ꯈꯪꯗꯦꯗ ꯊꯕꯛ ꯁꯨꯕꯝꯖꯨ ꯈꯪꯗꯦ ꯁꯥꯔꯒ ꯅꯨꯡꯁꯥꯃꯔꯛꯁꯤꯗ ꯁꯨꯕꯖꯤꯗꯀꯣ ꯊꯕꯛꯀꯁꯦ ꯁꯨꯕꯝ ꯈꯪꯗꯕꯤꯅꯤ ꯅꯨꯡꯁꯥ ꯈꯔ ꯅꯦꯝꯗꯕ ꯉꯥꯏꯗ꯭ꯔꯗꯤ
ꯑꯁ ꯑꯩꯈꯣꯏꯁꯨ ꯑꯗꯨꯃ ꯉꯥꯏꯗ ꯎꯝ ꯈꯣꯏꯖꯨ ꯑꯗꯨ ꯃꯉꯥꯏ ꯁꯥꯕ ꯃꯄꯥꯟ ꯊꯣꯛꯇꯦ ꯅꯨꯡꯁꯥ ꯆꯪꯈꯒ꯭ꫪ ꯀꯥꯟꯗꯅꯦ ꯊꯣꯛꯏꯁꯦ ꯑꯩꯈꯣꯏꯒꯤ ꯅꯨꯡꯁꯥꯕꯨ ꯌꯥꯝ ꯀꯤꯖꯕ ꯍꯥꯏꯇꯥꯔꯦ
ꯑꯗꯨꯅꯦ ꯑꯗꯨꯃꯥꯏꯅ ꯏꯁ ꯈꯪꯗꯦꯗ ꯍꯤꯡꯅꯕ ꯉꯝꯅꯕ ꯍꯣꯠꯅꯕ ꯍꯣꯠꯅꯕꯗ ꯉꯝꯅꯕ ꯍꯤꯡꯅꯕ ꯍꯣꯠꯅꯕꯗ ꯇꯧꯔꯤꯕ ꯂꯤꯂꯥ ꯃꯌꯥꯝ
ꯎꯝ
ꯑꯩꯈꯣꯏꯅ ꯄꯩꯁꯥ ꯄꯥꯏꯔꯦ ꯍꯥꯏꯔꯦꯅ ꯑꯩꯈꯣꯏꯅ ꯊꯕꯛ ꯑꯃ ꯇꯧꯅꯤꯖꯨ ꯂꯩꯇ꯭ꯔꯦ ꯂꯥꯏꯔꯤꯛ ꯂꯥꯏꯁꯨ ꯍꯩ ꯍꯥꯏꯅ ꯊꯕꯛ ꯑꯃ ꯇꯧꯅꯤꯖꯨ ꯂꯩꯇ꯭ꯔꯦ ꯀꯩꯗ ꯇꯥꯥꯏ ꯁꯤꯟꯃꯤ ꯑꯣꯏꯕꯗ ꯇꯥꯏ ꯑꯗꯨꯕꯨ ꯁꯤꯟꯃꯤ ꯑꯣꯏꯌꯦ ꯍꯥꯏꯅ ꯍꯟꯊꯅ ꯈꯟꯕꯩꯗꯤ ꯅꯠꯇꯦ ꯁꯤꯟꯃꯤ ꯑꯣꯏꯕꯖꯦ ꯆꯦꯛ ꯃꯥꯁꯦ ꯃꯥ ꯁꯤꯟꯃꯤꯖꯤꯅꯅꯤꯀꯣ ꯃꯤ ꯃꯌꯥꯝ ꯊꯥꯛꯏꯕꯖꯦ ꯃꯥ ꯁꯨꯗ꯭ꯔꯕꯗꯤ ꯃꯤꯖꯤꯡꯖꯦ ꯂꯣꯏ ꯆꯔꯥ ꯍꯦꯟꯗꯣꯔꯤꯕꯅꯤ
ꯃꯥꯅꯦ ꯃꯥꯅꯦ ꯑꯩꯈꯣꯏꯅ ꯄꯨꯊꯣꯛꯇ꯭ꯔꯒꯗꯤ ꯆꯥꯅꯕ ꯊꯕꯛ ꯇꯧꯔꯦ ꯍꯥꯏ ꯃꯤꯖꯤꯡꯖꯦ ꯀꯗꯥꯏꯗꯩ ꯂꯩꯔ ꯆꯥꯗꫭꯏꯅꯣ ꯑꯗꯨꯅ ꯑꯩꯈꯣꯏ ꯏꯁꯥꯅ ꯏꯁꯥ ꯍꯟꯗꯅ ꯌꯦꯡꯕ ꯌꯥꯗꯦ ꯑꯩꯈꯣꯏꯖꯤꯖꯨ ꯌꯥꯝ ꯃꯔꯨ ꯑꯣꯏꯕ ꯃꯤ ꯑꯃꯅꯤ
ꯃꯥꯅꯦ ꯑꯩꯈꯣꯏꯒꯤ ꯗꯥꯏꯇ ꯌꯥꯝ ꯌꯥꯎꫪꯤ ꯑꯩꯈꯣꯏꯅ ꯄꯤꯗ꯭ꯔꯕꯗꯤ ꯆꯥꯛ ꯇꯥꯡꯕꯗꯣ ꯊꯣꯛꯇꯣꯔꯤꯕꯅꯤ
ꯃꯥꯅꯦ ꯑꯗꯨꯗꯒꯤ ꯑ ꯃꯍꯧꯁꯥꯖꯤꯁꯨ ꯃꯍꯧꯁꯥ ꯂꯥꯏꯔꯦꯝꯕꯤꯅ ꯄꯤꯔꯤꯕ ꯈꯨꯗꯣꯜꯁꯤꯡꯁꯤꯁꯨ ꯑꯩꯈꯣꯏꯅ ꯐꯖꯅ ꯉꯥꯛ ꯁꯤꯖꯤꯟꯅ ꯃꯥꯥꯏ ꯌꯥꯎꯗ꯭ꯔꯒꯗꯤ ꯑꯩꯈꯣꯏ ꯑꯣꯏꯊꯣꯛꯄ ꯑꯃꯠꯇ ꯂꯩꯇꯦ ꯀꯨꯝꯒꯤ ꯅꯣꯡ ꯆꯨꯗ꯭ꯔꯒꯗꯤ ꯂꯧ ꯎꯕ ꯌꯥꯗꯕꯤꯗ ꯃꯅꯤꯄꯨꯔꯗ ꯑꯋꯥꯕ ꯃꯌꯥꯝ ꯊꯦꯡꯅꯒꯔꯤꯗꫭ ꯍꯧꯈꯤꯕ ꯃꯇꯝ ꯃꯇꯝꯖꯤꯡꯗ ꯑꯗꯨꯗ ꯑꯩꯈꯣꯏꯅ ꯍꯩꯅ ꯁꯤꯡꯅ ꯆꯦꯛꯁꯤꯟꯅ ꯇꯧꯒꯗꯕꯅꯤ
ꯃꯥꯥꯅꯤ
ꯑꯩꯈꯣꯏꯅ ꯄꯣꯠ ꯆꯩꯩ ꯊꯥꯔꯦ ꯍꯥꯏꯅ ꯑꯩꯈꯣꯏꯒꯤ ꯇꯤꯜꯂꯥ ꯍꯤꯗꯥꯛ ꯄꯪꯍꯥꯞ ꯇꯥ ꯍꯞꯆꯟꯕꯁꯨ ꯌꯥꯗꯦ ꯑꯩꯈꯣꯏ ꯏꯁꯥꯃꯛꯅ ꯆꯥꯗꯣꯔꯤꯕꯅꯤ ꯈꯜꯂꯒ ꯑꯗꯨꯒꯨꯝꯕ ꯄꯣꯠꯌꯥꯟꯁꯤꯡ ꯍꯥꯞꯄꯣꯏꯗꯕꯅꯤ ꯑꯗꯨꯅꯤꯗ ꯍꯧꯖꯤꯛ ꯃꯇꯝꯁꯦ ꯑꯩꯈꯣꯏꯅ ꯃꯤꯕꯨ ꯆꯨꯝꯊꯣꯛꯎꯕ ꯉꯝꯕ ꯅꯠꯇꯦ ꯏꯁꯥ ꯏꯁꯥꯗꯒꯤ ꯍꯥꯟꯅ ꯆꯨꯝꯊꯣꯛꯇ꯭ꯔꯒꯗꯤꯀꯣ ꯑꯩꯈꯣꯏꯁꯤꯅ ꯐꯕ ꯎꯔꯗꯤ ꯃꯤꯁꯤꯡꯅ ꯑꯩꯈꯣꯏꯒꯤ ꯃꯇꯧ ꯇꯝꯃꯛꯀꯗꯧꯔꯤꯕꯅꯦꯕ ꯑꯗꯨꯅ ꯑꯩꯈꯣꯏ ꯐꯕ ꯑꯍꯥꯟꯕꯗ ꯑꯩꯈꯣꯏ ꯏꯁꯥꯁꯦ ꯍꯥꯟꯅ ꯐꯕ ꯃꯔꯨ ꯌꯥꯝꯅ ꯑꯣꯏ
ꯎꯝ ꯍꯣꯏꯁꯦ ꯑꯩꯈꯣꯏ ꯑꯩꯈꯣꯏ ꯃꯇꯤꯛ ꯆꯥꯕ ꯃꯊꯧ ꯇꯥꯏ
ꯇꯣꯅꯣ
ꯍꯥ
ꯍꯣꯠꯅꯁꯤ ꯍꯤꯡꯅꯕ ꯄꯩꯁꯥ ꯇꯥꯟꯁꯤ
ꯃꯥ ꯄꯩꯁꯥꯕꯨ ꯌꯥꯎꯗ꯭ꯔꯗꯤ ꯍꯧꯖꯤꯛꯀꯥꯟꯗꯤ ꯃꯤꯅ ꯁꯤꯡꯊꯥꯗ꯭ꯔꯦꯕ